ꯍꯜꯂꯣ
ꯇꯥꯕ꯭ꯔꯣ ꯆꯦ
ꯇꯥꯏ ꯇꯥꯏ ꯇꯥꯔꯕꯣ ꯑꯩ ꯍꯥꯏꯖꯦ
ꯎꯝ
ꯑꯩꯗꯤ ꯄꯥꯈꯠꯂꯨꯔꯦ ꯍꯧꯖꯤꯛꯀꯤꯗꯣ
ꯑꯩꯈꯣꯏꯁꯨ ꯑꯍꯥꯟꯕꯗ ꯑꯗꯨꯗꯣ ꯌꯦꯡꯉꯀꯥꯟꯗ ꯌꯥꯎꯔꯝꯗꯦꯌꯦ
ꯑꯣ ꯑꯩꯗꯤ ꯏꯕꯥꯅꯤ ꯍꯧꯖꯤꯛ ꯇꯧꯅꯩꯗꯣ ꯌꯥꯗ꯭ꯔꯦ ꯁꯤꯅꯤ ꯀꯣꯜꯗꯣ ꯄꯨꯔꯥ ꯀꯦꯟꯁꯦꯜ ꯆꯠꯈ꯭ꯔꯦ ꯁꯤꯅꯤ ꯑꯩ ꯈꯜꯂꯤꯁꯦ ꯑꯗꯨꯒ ꯃꯊꯛꯀꯤꯗꯨꯗ ꯋꯥꯟꯗꯤ ꯊꯥꯔꯝꯕ ꯑꯗꯨꯗꯅꯦ ꯑꯩꯅ ꯑꯧ ꯔꯖꯥꯁꯤꯕꯨ
ꯑꯗꯨ ꯃꯣꯏ ꯄ꯭ꯔꯤꯄꯦꯗ ꯊꯤꯌꯣꯅ ꯍꯥꯏꯔꯛꯄꯅꯦ ꯑꯗꯣ ꯑꯩꯈꯣꯏꯅ ꯊꯦꯡꯅ ꯊꯤꯕꯩ ꯋꯥꯅꯤꯗ ꯀꯣꯟꯅ ꯊꯤꯔꯁꯨ ꯌꯥꯏ ꯍꯥ ꯎꯝ ꯍꯜꯂꯣ
ꯎꯝ ꯇꯥꯏ ꯇꯥꯏ
ꯑꯈꯣꯏ ꯕꯥꯅ ꯁꯣꯝꯗ ꯃꯦꯁꯐꯔꯤꯒꯤ ꯄꯩꯁꯥ ꯍꯪꯉꯛꯄ
ꯎꯝ ꯍꯟꯗꯛꯀꯤ ꯊꯤꯗ꯭ꯔꯤꯕꯣ
ꯎꯝ ꯊꯤꯗ꯭ꯔꯤ
ꯊꯥ ꯂꯣꯏꯔꯛꯄꯗ ꯊꯤꯕ꯭ꯔꯥ ꯊꯥ ꯍꯧꯕꯗ ꯊꯤꯕ꯭ꯔꯥ
ꯃꯣꯏ ꯄ꯭ꯔꯤꯄꯦꯗ ꯇꯧꯋꯣꯅꯗꯤ ꯍꯥꯏꯌꯦ ꯑꯗꯣ ꯑꯩꯈꯣꯏ ꯂꯣꯏꯔꯛꯄꯗ ꯑꯗꯨꯝ ꯊꯤꯔꯦ ꯊꯥ ꯑꯅꯤ ꯑꯅꯤꯒꯤ ꯄꯨꯟꯅ ꯊꯤꯌꯣꯅ ꯍꯥꯏꯕꯅꯦꯕ
ꯑꯣ ꯑꯅꯤ ꯑꯅꯤ
ꯑꯥ
ꯎꯝ ꯑꯦꯗꯚꯥꯟꯁ ꯑꯣꯏꯅ ꯂꯧꯕꯅꯤꯅꯦ ꯑꯗꯨꯗꯤ
ꯎꯝ ꯁꯝꯃꯔ ꯕꯔꯦꯛ ꯑꯃꯨꯛ ꯊꯥꯗꯣꯛꯀꯦ ꯍꯥꯏꯔꯛꯑꯅꯤ ꯁꯤ ꯃꯃꯥꯡꯒꯤ ꯋꯤꯟꯇꯔ ꯕꯦꯀꯦꯁꯟ ꯊꯥꯕꯩꯗꯨꯁꯨ ꯑꯗꯨꯝ ꯂꯧꯒꯤꯕ ꯋꯥꯅꯤ
ꯅꯣꯏ ꯀꯅꯥꯝ ꯂꯩꯇꯕ꯭ꯔꯥꯕꯥ
ꯂꯩꯇꯦ ꯑꯩꯈꯣꯏ ꯌꯨꯝꯗ ꯂꯣꯏ ꯆꯠꯂꯦ ꯑꯗꯨ ꯃꯣꯏ ꯂꯩꯍꯧꯕꯕꯨꯗꯤ ꯌꯥꯎꯋꯦ
ꯎꯝ ꯂꯧꯔꯣꯏꯗꯝꯅꯤꯀꯣ ꯑꯗꯨꯒꯤꯗꯤ
ꯎꯝꯍꯝ ꯃꯣꯏ ꯈꯤꯇꯪ ꯌꯦꯡꯕꯤꯒꯗꯕꯅꯦ ꯍꯥꯏꯕ
ꯂꯧꯔꯁꯨ ꯍꯣꯏ ꯂꯧꯗ ꯌꯥꯗꯦ ꯍꯥꯏꯔꯒꯅ ꯇꯪꯈꯥꯏꯒꯨꯝꯕ
ꯎꯝ
ꯑꯗꯨꯃꯥꯏꯅ ꯂꯧꯔꯗꯤ ꯐꯗꯧꯅꯦ
ꯁꯥꯔ ꯄ꯭ꯔꯤꯟꯁꯤꯄꯥꯜꯗ ꯍꯥꯏꯌꯦ ꯇꯪꯈꯥꯏꯃꯨꯛ ꯁꯨꯃꯥꯏꯅ ꯇꯥꯕꯤꯌꯣ ꯈꯣꯠꯄꯤꯌꯣꯅ ꯑꯗꯨꯒ ꯃꯥꯅ ꯏꯌꯥꯡ ꯌꯥꯡꯅ ꯌꯥꯝꯕꯁꯨ ꯅꯠꯇꯕꯗꯨꯕꯨ ꯊꯤꯗꯣꯛꯑꯣ ꯀꯩꯅꯣꯅ ꯍꯨ ꯍꯨ
ꯎꯝ ꯌꯥꯝ ꯅꯨꯡꯉꯥꯏꯅ ꯍꯥꯏꯗ꯭ꯔꯣ
ꯎꯝ ꯑꯩ ꯀꯩꯁꯨꯝ ꯄꯨꯔꯔꯣꯏꯗ
ꯄꯨꯁꯜꯂꯨ ꯀꯩꯅꯣ ꯑꯆꯥ ꯑꯣ ꯑꯉꯥꯎꯕ
ꯎꯝ ꯍꯤꯗꯥꯛ ꯑꯩ ꯚꯤꯇꯥꯃꯤꯟ ꯂꯩꯍꯧꯔꯤꯌꯦ ꯑꯩ ꯚꯤꯇꯥꯃꯤꯟ ꯊꯛꯄꯗꯣ ꯑꯗꯨ ꯉꯍꯥꯟ ꯑꯩꯅ ꯑꯃ ꯂꯩ ꯍꯥꯏꯕꯗꯣ ꯑꯗꯨ ꯊꯛꯏ ꯑ ꯆꯨꯖꯥꯛ ꯄꯨꯕ ꯌꯥꯏ ꯐꯨꯠꯂꯒ ꯑꯥꯗ ꯑꯗꯨꯝ ꯐꯨꯠꯄ ꯌꯥꯅꯦꯕ ꯑꯥꯗ ꯑꯗꯨꯝ ꯐꯨꯠꯆ ꯌꯥꯅꯦꯕ ꯕꯣꯏꯂꯔ ꯂꯩꯕꯅꯤꯅ ꯎꯝ ꯑꯕꯨꯡꯉꯣꯁꯨ ꯆꯠꯇꯣꯏ ꯅꯠꯇ꯭ꯔꯣ ꯂꯣꯏꯁꯪꯈ꯭ꯔꯕꯣ ꯃꯥ ꯎꯝ ꯍꯨꯝ
ꯍꯜꯂꯣ
ꯎꯝ ꯍꯜꯂꯣ
ꯍꯜꯂꯣ
ꯑꯣ ꯆꯦ ꯇꯥꯕꯔꯣ
ꯇꯥꯏ ꯇꯥꯏ
ꯑꯣ ꯆꯤꯆꯦ ꯍꯣꯏꯗꯤ ꯍꯤꯡꯒꯣꯜ ꯂꯩꯇꯦꯀꯣ ꯍꯤꯡꯒꯣꯜ ꯀꯣꯏꯕ
ꯂꯩꯇꯦꯗ
ꯎꯝ ꯑꯗꯨꯝ ꯂꯩꯔ ꯆꯥꯔꯦ ꯑꯗꯨꯗꯤ
ꯑ ꯑꯩꯈꯣꯏꯁꯦ ꯁꯥꯏꯖꯗꯕꯨꯗꯤ ꯈꯔ ꯈꯔ ꯊꯥꯏ ꯑꯗꯣ ꯑꯅꯝꯕꯅꯗꯤ ꯂꯣꯢꯝ ꯂꯩ
ꯎꯝ ꯎꯝ
ꯅꯣꯏꯗꯤ ꯌꯥꯝ ꯆꯥꯎꯕ꯭ꯔꯥ
ꯍꯤꯡꯒꯣꯜ ꯑꯗꯨꯝ ꯆꯥꯎ ꯅ ꯂꯩꯌꯦ ꯃꯃꯥꯡꯗ ꯆꯨꯖꯥꯛ ꯀꯩ ꯀꯩ
ꯎꯝ ꯆꯨꯖꯥꯛ ꯀꯩꯀꯥ ꯊꯥꯔꯗꯤ ꯑꯗꯨꯝ ꯖꯧꯔꯝꯃꯅꯤ
ꯎꯝ
ꯍꯒꯣꯜ ꯆꯥꯎꯕꯁꯤꯁꯨ ꯀꯥꯟꯅꯕꯅꯤ
ꯑꯥꯗ ꯕꯣꯏꯂꯔ ꯂꯩꯅꯤꯅ ꯆꯨꯖꯥꯛꯇꯣ ꯍꯦꯛ ꯄꯨꯒꯣꯌꯦ
ꯑꯣ ꯑꯣ ꯆꯥꯅꯤꯡꯉꯥꯏ ꯂꯩꯇ꯭ꯔ ꯀꯥꯟ ꯆꯨ ꯖꯨꯖꯥꯛ ꯀꯖꯦ ꯌꯥꯝ ꯍꯥꯎꯕꯅꯦ ꯍꯜꯂꯣ
ꯎꯝ
ꯇꯥꯔꯕ꯭ꯔ ꯎꯝ ꯑꯃꯨꯛ ꯑꯃꯨꯛ ꯇꯪ ꯆꯠꯄꯩ ꯇꯥꯞ ꯇꯧꯋꯦ ꯎꯝ
ꯑꯣ
ꯂꯣ
ꯑꯩꯗꯣ ꯁꯣꯝꯗ ꯃꯥꯝ ꯃꯃꯥꯝ ꯌꯣꯟꯕ ꯊꯣꯛꯂꯛꯄ ꯑꯗꯨ
ꯑꯣ ꯑꯗꯨꯅ ꯑꯣꯏꯔꯝꯃꯅꯤ ꯀꯩ ꯀꯩ ꯊꯥꯒꯦ ꯍꯜꯂꯣ ꯖꯌꯥ ꯇꯥꯔꯕ
ꯇꯥꯕ꯭ꯔꯁꯦ
ꯏꯅꯨꯡ ꯅꯨꯡꯉꯥꯏ ꯇꯕ ꯃꯥꯜꯂꯦ
ꯑꯩꯗꯣ ꯐꯥꯏꯕꯔꯗꯩ ꯈꯔ ꯂꯥꯞꯊꯣꯔꯛꯑꯦ ꯑꯗꯨꯅꯅꯦ
ꯎꯝ ꯑꯗꯨꯅꯔ ꯈꯪ ꯈꯤꯇꯪ ꯅꯨꯡꯉꯥꯏꯇꯕꯥ
ꯑꯥ
ꯀꯩꯀꯩ ꯍꯤꯟꯖꯥꯡ ꯅꯥꯄꯤ ꯊꯥꯔꯒꯦ
ꯑꯈꯣꯏ ꯑꯃ ꯍꯋꯥꯏ ꯑꯁꯥꯡꯕꯤ ꯗ ꯑꯗꯨ ꯊꯥꯏ ꯑꯗꯣ ꯑ
ꯎꯝ
ꯀꯣꯂꯤ ꯍꯋꯥꯏ ꯍꯥꯏꯕ ꯀꯩꯩꯅꯣ ꯈꯪꯗꯦꯗ ꯑꯗꯨꯝꯕꯁꯨ ꯊꯥꯏ ꯑꯗꯨ ꯃꯣꯔꯣꯛ ꯊꯥꯏ ꯆꯨꯖꯥꯛ ꯊꯥꯏ
ꯌꯣꯟ ꯌꯣꯟꯗꯣꯏ ꯅꯠꯇ꯭ꯔꯣꯗꯨꯗꯣ
ꯌꯣꯟꯗꯦꯗ ꯁꯨꯝ ꯌꯨꯝꯒꯤ
ꯑꯣꯏ ꯌꯨꯝꯒꯤ ꯆꯥꯕꯒꯤ
ꯎꯝ
ꯍꯣꯏꯗ ꯑꯗꯨꯅꯁꯨ ꯐꯩꯗ ꯀꯩꯅꯣ ꯕꯖꯥꯔꯗꯩ ꯍꯥꯔ ꯂꯧꯕ ꯆꯥ ꯇꯧꯕꯗꯤꯀꯣ ꯌꯨꯝꯒꯤ ꯀꯣꯟꯅꯅꯕ ꯊꯥꯏ ꯑꯩ ꯍꯥꯏꯁꯤꯅ ꯌꯥꯝ ꯆꯥꯎꯕ ꯚꯥꯕ ꯑꯣꯏꯅ ꯈꯜꯂꯤꯅꯤꯀꯣ
ꯍ ꯍ ꯍ ꯍ ꯌꯥꯝ ꯀꯟꯅ ꯆꯥꯎꯕ ꯅꯠꯇꯦꯗ ꯎ-ꯎ
ꯌꯨꯝꯗ ꯄꯥꯕꯄꯣꯠꯇꯤ ꯆꯥꯗꯤ ꯆꯥꯅꯤꯡꯗꯝꯅꯦ
ꯍꯣꯏ ꯂꯩꯔꯒ ꯆꯥꯕꯖꯦ
ꯍꯣꯏ ꯑꯩꯈꯣꯏ ꯃꯤꯑꯣꯏꯕꯁꯦ ꯉꯥꯛꯇ꯭ꯔꯣ ꯑꯍꯧꯕ ꯄꯣꯠꯂꯝ ꯆꯥꯅꯤꯡꯗꯦ ꯂꯩꯔꯒ ꯇꯥꯔꯗꯤ ꯍꯦꯛꯇ ꯍꯥꯎꯋꯦ ꯃꯥꯟꯕ